ꯍꯜꯂꯣ
ꯑꯥ ꯍꯜꯂꯣ
ꯇꯥꯔꯕꯣ
ꯍꯜꯂꯣ
ꯑꯣ ꯇꯥꯢꯌꯦ
ꯇꯥꯏꯌꯦ ꯀꯩꯅꯣ
ꯑꯣ ꯑꯣ ꯇꯥꯏꯌꯦ ꯍꯣꯏ
ꯆꯥꯛ ꯆꯥꯔꯕꯣ
ꯆꯥꯛ ꯆꯥꯔꯕ꯭ꯔꯣ
ꯆꯥꯔꯦ
ꯆꯥꯔꯦ ꯍꯣꯢ
ꯅꯪꯗꯤ ꯀ꯭ꯔꯤ ꯏꯟꯁꯥꯡ ꯆꯥꯕ꯭ꯔꯣ
ꯍꯧꯁ ꯆꯥꯗ꯭ꯔꯤꯗ
ꯑꯦ ꯍꯧꯖꯤꯛ ꯍꯧꯖꯤꯛ ꯆꯥꯔꯦ ꯍꯥꯏꯔꯒ ꯑꯃꯨꯛ ꯆꯥꯗ꯭ꯔꯤ ꯍꯥꯏ ꯀꯩꯅꯣ
ꯑꯦ
ꯅꯪꯁꯦ ꯑꯉꯥꯡ ꯑꯉꯥꯡ ꯑꯣꯏꯔꯝꯗꯧ ꯃꯥꯜꯂꯦꯗ ꯍꯦꯛꯇ ꯅꯣꯛꯑꯦ
ꯎꯝ
ꯀꯗꯥꯏ ꯆꯠꯄ꯭ꯔꯣ ꯖꯪꯒꯜꯗ ꯀꯣꯏꯕ꯭ꯔꯣ ꯑꯥ
ꯍꯧꯖꯤꯛꯔ
ꯑꯧ
ꯉꯁꯤꯔ ꯉꯁꯤꯗꯤ ꯎꯝ ꯉꯁꯤꯗꯤ ꯉꯁꯤꯗꯤ ꯑꯗꯨꯝ ꯑꯩꯈꯣꯏ ꯂꯩꯐꯝꯗ ꯑꯗꯨꯝ ꯂꯩ ꯅꯪꯗꯤ
ꯀꯅꯥ ꯀꯅꯥ ꯀꯅꯥ ꯀꯅꯥ ꯂꯩꯕ꯭ꯔꯣ ꯑꯩꯗꯤ ꯃꯤ ꯌꯥꯝ ꯂꯩꯗ
ꯑꯣ ꯑꯩꯁ ꯐꯩꯀꯣ ꯌꯥꯝ ꯐꯩꯀꯣ ꯌꯥꯝ ꯅꯨꯡꯉꯥꯏꯕ ꯃꯥꯜꯂꯤ ꯀꯣ ꯑꯥ ꯃꯥꯜꯂꯤ
ꯀꯅꯥ ꯀꯅꯥ ꯂꯩꯕ꯭ꯔꯣ
ꯏꯊꯟꯗ
ꯍꯧꯖꯤꯛꯇꯤ ꯅꯪꯗꯤ ꯑꯁꯦꯡ ꯑꯁꯦꯡꯕ ꯅꯪꯗꯤ ꯑꯁꯦꯡꯕ ꯑꯥ ꯆꯥꯛ ꯆꯥꯕ꯭ꯔꯥ
ꯆꯥꯔꯅꯦ ꯑꯁꯦꯡꯕ ꯆꯥꯕꯅꯤꯅꯦ ꯐꯥꯒꯤ ꯆꯥꯗꯦꯅ ꯆꯥꯛꯕꯨ ꯆꯥꯕꯨ ꯐꯥꯒꯤ ꯆꯥꯕ ꯌꯥꯕ꯭ꯔꯣ
ꯀꯔꯤ ꯏꯟꯁꯥꯡ ꯆꯥꯔꯦ ꯀꯥꯡꯁꯣꯏ ꯑꯣ ꯀꯔꯤ ꯀꯔꯤ ꯀꯔꯤ ꯎꯁꯣꯏ
ꯋꯥꯒꯤ ꯎꯁꯣꯏꯅ ꯀꯩꯅꯣ
ꯑꯦ
ꯋꯥꯒꯤ ꯎꯁꯣꯏ ꯈꯪꯗ꯭ꯔꯣ ꯈꯪꯉꯝꯂꯣꯏꯗꯅ ꯑꯉꯥꯡ ꯑꯣꯏꯕꯅꯤꯅ ꯈꯪꯂꯝꯂꯣꯏꯕ
ꯏꯁ ꯏꯁ
ꯌꯦꯡꯉꯨ ꯑꯍꯥꯟ ꯑꯣꯏꯕ ꯀꯥꯟꯗ ꯈꯪꯅꯤ
ꯑꯦ ꯇꯥꯅꯤꯡꯗꯦ ꯑꯥ ꯑꯉꯥꯡ ꯑꯉꯥꯡ ꯒꯥꯏꯅ
ꯏꯁꯩ ꯁꯛꯄ ꯍꯩꯕ꯭ꯔꯣ
ꯍꯩꯇꯦꯗ ꯑꯩꯗꯤ
ꯅꯣꯛꯇꯤ ꯅꯣꯛꯄꯗꯤ ꯍꯩꯔꯒ ꯅꯣꯛ ꯄꯗꯤ ꯍꯩꯔꯒ ꯀꯃꯥꯏꯟ ꯏꯁꯩ ꯁꯛꯄ ꯍꯩꯗ꯭ꯔꯤꯅꯣ
ꯎꯝ ꯈꯪꯗꯦ ꯑꯩꯁꯨ ꯅꯪ ꯅꯪ ꯈꯪꯕ꯭ꯔꯥ
ꯀꯞꯄꯗꯤ ꯍꯩꯕ꯭ꯔꯣ ꯀꯞꯄ
ꯀꯞꯄꯁꯨ ꯍꯩꯌꯥ
ꯂꯩꯁꯥꯕꯤ ꯀꯥꯏꯅꯔꯗꯤ ꯀꯞꯄ ꯎꯏ
ꯑꯦ
ꯅꯣꯛꯑꯣ ꯅꯣꯛꯑꯣ ꯅꯣꯛ ꯄꯗꯤ ꯍꯛꯆꯥꯡ ꯐꯕꯅꯦ
ꯎꯝ ꯍꯣꯔꯦꯟ ꯇꯥꯎ ꯍꯣꯔꯦꯟ ꯍꯣꯔꯦꯟ ꯍꯣꯔꯦꯟ ꯕꯣꯜ ꯌꯦꯡꯗꯣꯏꯔ ꯅꯪꯁꯨ
ꯍꯣꯔꯦꯟꯗꯤ ꯕꯣꯜ ꯌꯦꯡꯉꯣꯏ ꯄꯨꯡ ꯕꯥꯔꯣ ꯃꯈꯥꯏꯗꯅꯦ ꯍꯥꯏ ꯕ꯭ꯔꯥꯖꯤꯜꯒ ꯖꯄꯥꯟ ꯍꯥꯏꯕ꯭ꯔꯥ ꯑꯣꯏꯔ
ꯑꯦ ꯍꯣꯏ ꯕꯦꯝꯃꯨꯡ ꯍꯣꯔꯦꯟ ꯍꯣꯔꯦꯟꯦꯟ ꯄꯨꯇ꯭ꯔꯨꯒꯜꯒ ꯏꯁꯄꯦꯟ ꯂꯩꯌꯦ ꯎꯝ ꯕ꯭ꯔꯖꯤꯜꯒ ꯅꯣꯔꯋꯦꯗꯤ ꯇꯥꯎ ꯕ꯭ꯔꯥꯖꯤꯜꯒ ꯅꯣ ꯕ꯭ꯔꯥꯖꯤꯜꯒ ꯅꯣꯔꯋꯦꯗꯤ ꯉꯔꯥꯡ ꯁꯥꯟꯅꯔꯦ ꯀꯩꯅꯣꯕ ꯑꯁ ꯌꯥꯗꯦ ꯅꯪꯁꯨ
ꯕ꯭ꯔꯥꯖꯤꯜ ꯉꯝꯗ꯭ꯔꯕꯣ ꯉꯔꯥꯡꯗꯣ
ꯉꯝꯗ꯭ꯔꯦ ꯍꯣꯏ
ꯑꯁ ꯑꯗꯨ ꯑꯗꯨꯒꯤꯅꯤꯅꯦ ꯃꯥ ꯀꯞꯄꯗꯨꯀꯣ ꯕꯣꯜꯗꯤ ꯊꯦꯡꯃꯟ ꯊꯦꯡꯃꯟꯂꯤꯅꯦ ꯌꯦꯡꯕ ꯉꯝꯗꯦꯅꯦ ꯑꯩꯈꯣꯏꯗꯤ
ꯎꯝ
ꯀꯩꯅꯣ ꯄꯣꯔꯇꯨꯒꯜꯗꯤ ꯁꯤꯈ꯭ꯔꯕꯣ
ꯑꯩꯁ ꯅꯪꯁꯦ ꯄꯣꯔꯇꯨꯒꯥꯜꯗꯤ ꯍꯣꯔꯦꯟ ꯁꯥꯟꯅꯒꯅꯤ ꯁꯤꯗꯤ ꯍꯧꯖꯤꯛ ꯁꯤꯔꯣꯏ ꯃꯣꯏ ꯍꯩꯕꯅꯦ ꯃꯣꯏ
ꯁꯤꯁꯅꯣ ꯌꯦꯡꯅꯤꯡꯗꯦ
ꯄꯨꯡꯗꯤ ꯇꯨꯌꯦꯜꯐ ꯊꯥꯔꯇꯤꯗꯅꯦ ꯍꯥꯏ ꯊꯦꯡ ꯃꯟꯗꯅ ꯀꯃꯥꯏ ꯌꯦꯡꯕ ꯉꯝꯗꯣꯏꯅꯣ ꯅꯥꯏꯟ ꯊꯥꯔꯇꯤꯒꯨꯝꯕ ꯑꯣꯏꯔꯗꯤ ꯌꯦꯡꯕ ꯉꯝꯕ
ꯉꯝꯒꯅꯤ ꯉꯝꯒꯅꯤ ꯍꯥꯏꯔꯗꯤ ꯂꯣꯏ ꯉꯝꯒꯅꯤ
ꯉꯝꯃꯣꯏ ꯉꯝꯃꯣꯏ ꯑꯩ ꯅꯪ ꯅꯪ ꯁꯞꯄꯣꯔꯠ ꯇꯧꯔꯨꯅꯦ ꯄꯣꯠꯇꯨꯒꯜ ꯑꯩ ꯀꯩꯅꯣ ꯇꯧꯒꯦꯅꯦ ꯀꯅꯥ ꯍꯥꯏꯕ ꯑꯃꯗꯣ
ꯀꯩ
ꯀꯅꯥ ꯏꯁꯄꯦꯟ ꯑꯁ ꯏꯁꯄꯦꯟ ꯉꯝꯃꯗꯤ
ꯉꯁꯤꯁꯦ ꯑꯩ ꯌꯥꯝ ꯋꯥꯑꯦꯀꯣ ꯇꯥꯎ ꯉꯁꯤꯁꯦ ꯉꯁꯤꯁꯦ ꯑꯩ ꯌꯥꯝ ꯋꯥꯏ ꯍꯥꯏꯕ
ꯀꯔꯤ ꯊꯕꯛ ꯁꯨꯕ
ꯑꯗꯨꯝ ꯐꯝꯂꯒ ꯂꯩꯕꯅꯤꯅꯦ
ꯐꯝꯕꯕꯨ ꯀꯃꯥꯏꯅ ꯋꯥꯔꯤꯕ ꯅꯪꯕꯨ ꯊꯕꯛ ꯁꯨꯔꯗꯤ ꯋꯥꯗꯕ꯭ꯔꯣ
ꯊꯕꯛ ꯁꯨꯔꯁꯨ ꯐꯝꯃꯁꯨ ꯇꯨꯝ꯭ꯔꯁꯨ ꯑꯗꯨꯝ ꯋꯥꯕꯅꯦ ꯑꯩꯗꯤ
ꯑꯣ ꯑꯗꯨꯗꯤ ꯅꯪꯁꯨ ꯀꯩꯅꯣꯅꯤꯅ ꯗꯥꯛꯇꯔ ꯌꯦꯡꯗ꯭ꯔꯗꯤ ꯌꯥꯔꯔꯣꯏ ꯗꯣꯛꯇꯔ ꯊꯨꯅ ꯆꯠꯂꯣ ꯍꯤꯗꯥꯛ ꯆꯥꯗ꯭ꯔꯗꯤ ꯌꯥꯔꯔꯣꯏ
ꯆꯥꯛ ꯂꯥꯃꯦ ꯑꯩ ꯍꯧꯖꯤꯛ ꯆꯥꯛ ꯄꯤꯌꯣ ꯎꯝ ꯊꯣꯡꯗ꯭ꯔꯤꯌꯦ ꯀꯩꯅꯣ
ꯀꯅꯥ ꯍꯧꯖꯤꯛ ꯊꯦꯡꯉꯦ ꯀꯩꯅꯣ ꯆꯥꯛꯇꯤ ꯑꯩꯈꯣꯏꯗ ꯑꯩꯈꯣꯏꯗ ꯌꯥꯝ ꯂꯩꯌꯦ ꯆꯥꯕ ꯂꯥꯛꯑꯣ ꯑꯗꯨ ꯀꯩꯅꯣ ꯆꯥꯛ ꯊꯦꯡꯉꯦ ꯀꯅꯥ ꯊꯣꯡꯗꯣꯏꯕ
ꯑꯁ ꯊꯣꯡꯃ ꯂꯣꯏꯔꯦ
ꯊꫭꯡꯕ ꯂꫭꯏꯔꯦ ꯀꯅꯥ ꯊꫭꯡꯕ꯭ꯔꫭ
ꯑꯩꯈꯣꯏꯒꯤ ꯑꯩꯈꯣꯏꯒꯤ ꯏꯌꯥꯝꯕ ꯅꯥꯠꯇꯤꯍꯦ ꯅꯠꯇꯤꯌꯦ ꯅꯠꯇꯦ ꯅꯠꯇꯦ ꯅꯠꯇꯦ ꯑꯩꯈꯣꯏꯒꯤ ꯏꯌꯥꯝꯕ ꯑꯩꯈꯣꯏꯒꯤ ꯏꯌꯥꯝꯕ ꯊꯣꯡ ꯊꯣꯡꯕꯅꯦ ꯀꯥꯡꯁꯣꯏ
ꯑꯁ
ꯍꯥꯎꯕꯅꯤ ꯀꯩꯅꯣ
ꯖꯪꯒꯜꯗ ꯆꯠꯂꯒ ꯁꯥꯒꯨꯝꯕ ꯊꯤꯕ ꯌꯥꯗ꯭ꯔꯣ ꯅꯪ
ꯏꯁ ꯑꯩꯗꯤ ꯌꯨꯝꯗ ꯅꯠꯇꯦ ꯃꯦꯗꯥꯝꯖꯤ ꯃꯄꯥꯟ ꯑꯥꯗ ꯂꯩꯕꯅꯦ ꯑꯩꯗꯤ
ꯐꯩꯅꯦ ꯈ꯭ꯔꯤꯁꯃꯥꯁ ꯈ꯭ꯔꯤꯁꯃꯥꯁ ꯅꯛꯈ꯭ꯔꯦ ꯃꯥꯁ ꯂꯥꯛꯔꯣꯏꯗ꯭ꯔꯣ
ꯂꯥꯛꯀꯅꯤ ꯈ‌꯭ꯔꯤꯁꯃꯥꯁ ꯇꯤ ꯀꯔꯤꯅꫭ
ꯑꯣ ꯁꯥꯕ꯭ꯔꯣ ꯑꯥꯗ ꯏꯪꯕ꯭ꯔꯣ ꯅꯣꯡ ꯆꯨꯕ꯭ꯔꯣ ꯍꯪꯖꯤꯛ
ꯁꯤꯖꯦ ꯉꯁꯤꯁꯦ ꯍꯧꯖꯤꯛ ꯅꯠꯇꯦ ꯉꯁꯤꯖꯦ
ꯑꯥ
ꯉꯁꯤꯁꯦ ꯃꯔꯛ ꯃꯔꯛꯇ ꯅꯣꯡ ꯃꯝꯃꯦ ꯃꯔꯛ ꯃꯔꯛꯇ ꯅꯣꯡ ꯆꯨꯋꯦ ꯃꯔꯛ ꯃꯔꯛ ꯇ ꯌꯥꯝ ꯁꯥꯏ ꯀꯔꯤꯅꯣ ꯈꯪꯗꯦ ꯑꯗꯨꯒ ꯑꯁ ꯑꯩ ꯌꯥꯗ꯭ꯔꯦ
ꯌꯥꯗ꯭ꯔꯦ ꯏꯁ ꯑꯗꯨꯃꯥꯏ ꯑꯩꯗꯤ ꯈꯟꯗꯦꯗ
ꯈꯜꯂꯝꯃꯤꯅꯦ ꯑꯉꯥꯡꯅꯤꯅ ꯅꯪꯗꯤ ꯅꯨꯄꯥ ꯑꯣꯏꯔꯁꯨ ꯌꯨꯝꯅꯤ ꯁꯤ ꯑꯉꯥꯡ ꯑꯣꯏꯔꯝꯅꯤꯅ ꯌꯨꯝ ꯌꯨꯝ ꯅꯤꯡꯁꯤꯡꯕ ꯃꯇꯝ ꯑꯣꯏꯔꯝꯒꯅꯤꯅ
ꯎꯝ ꯑꯩꯗꯤ ꯑꯩꯗꯤ ꯑꯩꯗꯤ ꯑꯥ ꯀꯩꯅꯣ ꯀꯔꯤ ꯍꯥꯏꯁꯤꯔ ꯑꯉꯥꯡ ꯅꯠꯇꯤꯌꯦ
ꯍꯣꯏꯅꯦ ꯑꯉꯥꯡ ꯅꯠꯇꯦ ꯈꯪꯉꯦꯅꯦ ꯑꯉꯥꯡꯅꯕꯨ ꯐꯣꯡ ꯋꯥꯔꯤ ꯁꯥꯕ ꯍꯩꯕ꯭ꯔꯅꯦ
ꯑꯩꯗꯤ ꯑꯩꯗꯤ ꯑꯉꯥꯡ ꯅꯠꯇꯦꯅ ꯑꯗꯨ ꯑꯉꯥꯡ ꯅꯠꯇ꯭ꯔꯗꯤ ꯑꯉꯥꯡ ꯃꯈꯣꯟ ꯃꯈꯣꯟ ꯑꯩ ꯑꯩꯒꯤ ꯃꯈꯣꯟ ꯎꯝ ꯑꯉꯥꯡ ꯃꯈꫭꯟ ꯑꯥ
ꯃꯥꯜꯂꯦ ꯎꯝ ꯃꯥꯅ ꯑꯉꯥꯡ ꯈꯣꯟꯖꯦꯜ ꯃꯥꯜꯂꯦꯕ
ꯑꯁ ꯑꯁꯦꯡꯕ꯭ꯔꯣ
ꯍꯣꯏ ꯑꯁꯦꯡꯕꯅꯦ ꯀꯩꯅꫭ ꯐꯥꯒꯤ ꯉꯥꯡꯗꯦ ꯑꯩ
ꯎꯝ ꯅꯪꯗꯤ ꯌꯥꯝ ꯌꯥꯝ ꯐꯥꯒꯤ ꯍꯥꯏꯕ ꯅꯪ ꯎꯝ ꯍꯌꯦꯡ ꯀꯔꯤ
ꯆꯠꯀꯅꯤ ꯆꯠꯅꯤꯡ
ꯆꯠꯀꯅꯤ ꯑꯩꯁꯨ ꯆꯠꯅꯤꯡꯉꯦ
ꯂꯧꯁꯨ ꯆꯠꯀꯅꯤ ꯊꯔꯣꯏꯁꯨ ꯈꯨꯟꯒꯅꯤ ꯃꯁꯔꯨꯝꯁꯨ ꯊꯤꯒꯅꯤ ꯑꯗꯨꯒ ꯁꯨ ꯆꯥꯛꯁꯨ ꯆꯥꯒꯅꯤ
ꯎꯝ
ꯑꯗꯣ ꯅꯪ ꯆꯥꯅꯤꯡꯗꯤ ꯂꯥꯛꯑꯣ ꯆꯥꯅꯤꯡꯗ꯭ꯔꯗꯤ ꯂꯥꯛꯀꯅꯨ꯫
ꯑꯩꯁ ꯁꯤꯗꯤ
ꯅꯣꯏꯗꯤ ꯍꯤꯡꯒꯣꯜꯒꯨꯝꯕ ꯂꯩꯇ꯭ꯔꯣ ꯂꯩꯔꯝꯅꯤꯗ꯫
ꯑ ꯂꯩꯇꯦ꯫ ꯈꯨꯟꯗꯗꯤ ꯂꯩꯅꯤ ꯑꯗꯣ ꯍꯧꯖꯤꯛ ꯍꯧꯖꯤꯛꯀꯤ ꯂꯩꯐꯝꯗꯨꯗꯤ ꯂꯩꯇꯦ꯫ ꯑꯩꯈꯣꯏ ꯑꯩꯈꯣꯏ ꯆꯥꯕꯁꯦ ꯈꯪ ꯇꯥꯎ ꯑꯩꯈꯣꯏ ꯑꯩꯈꯣꯏ ꯆꯥꯕꯁꯦ ꯎꯝ ꯍꯋꯥꯥꯏ ꯀꯦꯕꯦꯁ ꯑꯗꯨꯒ ꯑꯂꯨ ꯑꯗꯨꯒ ꯑ ꯕꯨꯔꯤ꯫
ꯎꯝ꯫
ꯑꯗꯨꯒ ꯀꯆꯧꯔꯤ꯫
ꯎꯝ ꯑꯗꯨꯗꯤ ꯃꯅꯥ ꯃꯁꯤꯡꯒꯨꯝꯕꯗꯤ ꯆꯥꯕ ꯐꯪꯗꯕ ꯃꯥꯜꯂꯦꯀꯣ꯫
ꯐꯪꯗꯦ ꯅꯪ ꯄꯤꯌꯣ꯫
ꯑꯩ ꯊꯥꯔꯛꯀꯦ꯫ ꯁꯧꯒꯔꯤꯒ ꯎꯁꯣꯏꯒ ꯊꯥꯡꯖꯦꯡ ꯊꯥꯡꯖꯤꯡꯁꯨ ꯆꯥꯅꯤꯡꯕ꯭ꯔꯣ꯫
ꯊꯥꯡꯖꯤꯡ ꯃꯔꯛ ꯃꯔꯛꯗꯤ ꯆꯥꯏ꯫
ꯍꯥꯎꯕ꯭ꯔꯣ꯫
ꯌꯥꯝ ꯍꯥꯎꯋꯤ ꯍꯣꯏ ꯑꯁ ꯅꯣꯏꯗꯤ ꯂꯩꯌꯦ ꯎꯝ꯫
ꯑꯗꯨꯗꯤ ꯀꯔꯤ ꯀꯔꯤ ꯂꯩꯇꯕꯅꯣ꯫
ꯂꯣꯏ ꯂꯩ ꯑꯣꯛꯇꯣꯄꯥꯁ ꯂꯩꯇꯦ꯫
ꯑꯣꯛꯇꯣꯄꯥꯁ ꯆꯥꯅꯤꯡꯕ꯭ꯔꯥꯅꯦ꯫ ꯑꯣꯛꯇꯣꯄꯥꯁꯖꯦ ꯍꯥꯎꯇꯕꯅꯤꯗ ꯃꯃꯟ ꯇꯥꯡꯕꯒ
ꯑꯣꯛꯇꯣ ꯑꯣꯛꯇꯣꯄꯥꯁꯗꯤ ꯍꯥ ꯍꯥꯎꯕꯅꯦ꯫
ꯒꯥꯔꯤ ꯊꯧꯔꯒ ꯂꯩꯔꯣ ꯀꯩꯅꯣ ꯒꯥꯔꯤ ꯊꯧꯕ ꯍꯩꯕ꯭ꯔꯣ꯫
ꯍꯩꯝ ꯇ ꯑ ꯒꯔꯤ ꯑꯆꯥꯎꯕꯗꯤ ꯍꯩꯇꯦ ꯑꯗꯣ ꯃꯆꯥꯗꯤ ꯍꯩꯌꯦ ꯍꯣꯏ꯫
ꯑꯩꯁ ꯂꯣꯏꯔꯦꯍꯦ ꯅꯪꯁꯨ ꯃꯆꯥ ꯍꯥꯏꯔꯗꯤ ꯑꯆꯧꯕꯁꯨ ꯍꯩꯒꯗꯧꯕꯅꯤ꯫
ꯎꯝ ꯑꯗꯨꯗꯤ ꯑꯝ ꯀꯩ ꯍꯥꯏꯁꯤꯔꯥ ꯎꯝ꯫ ꯃꯆꯥꯗꯤ ꯑ ꯊꯧꯋꯦ ꯑꯗꯣ ꯑꯆꯥꯎꯕꯗꯤ ꯄ꯭ꯔꯦꯛꯇꯤꯁ ꯍꯥꯏꯕꯗꯣ ꯈꯪꯗ꯭ꯔꯤ ꯑꯩ ꯀꯔꯤ ꯍꯥꯏ
ꯅꯪ ꯒꯥꯔꯤ ꯃꯆꯥ ꯂꯩꯕ꯭ꯔꯣ ꯍꯧꯖꯤꯛ꯫
ꯍꯧꯖꯤꯛꯇꯤ ꯂꯩꯇꯦ꯫
ꯑꯌꯨꯝꯗ ꯒꯥꯔꯤ ꯃꯆꯥ ꯂꯩꯔꯗꯤ ꯀꯣ ꯌꯥꯔꯔꯣꯏꯕ ꯄꯪꯀꯣꯏꯗ ꯀꯣꯏ
ꯇꯥꯎ ꯅꯦꯛꯁ ꯏꯌꯥꯔ ꯂꯧꯒꯅꯤ ꯍꯥꯏ ꯅꯦꯛꯁ ꯌꯥꯔ ꯂꯧꯔꯒ ꯍꯥ ꯅꯨꯄꯤ ꯑꯃ ꯄꯨꯔꯒ ꯆꯥꯠꯀꯅꯤ ꯑꯩ꯫
ꯅꯨꯄꯤꯗꯤ ꯂꯩꯔꯕꯣ꯫
ꯍꯧꯖꯤꯛ ꯍꯧꯖꯤꯛꯇꯤ ꯅꯨꯄꯤ ꯂꯩꯅꯤꯡꯗ꯭ꯔꯤ ꯑꯩ꯫
ꯍꯣꯏꯗ ꯂꯩꯔꯨꯅꯨꯗ ꯅꯨꯄꯤ ꯂꯥꯏꯕꯗꯨ ꯋꯥꯏ ꯆꯤꯟꯅꯕꯅꯤꯗ꯫
ꯎꯝ ꯑꯩꯉꯣꯟꯗꯗꯤ ꯋꯥꯏ ꯆꯤꯟꯗꯦ꯫
ꯏꯆꯦ ꯏꯆꯦ ꯀꯧꯋꯣ ꯑꯩꯉꯣꯟꯗꯀꯣ꯫
ꯍꯨꯝ
ꯀꯩꯅꯣ ꯋꯨ ꯀꯥꯏꯅ ꯏꯃꯥ ꯀꯧꯒꯦꯔꯣ ꯑꯗꯨ
ꯑꯍꯝ ꯏꯃꯥꯁꯨ ꯀꯧꯅꯤꯡꯗꯦ ꯅꯦꯅꯦꯁꯨ ꯀꯧꯅꯤꯡꯗꯔꯦ꯫
ꯑꯥꯟꯇꯤ ꯀꯧꯋꯣꯗꯨꯗꯤ ꯑꯥꯟꯇꯤ ꯀꯧꯋꯣ꯫
ꯎꯍꯝ ꯑꯩ ꯆꯥꯛ ꯂꯥꯝꯃꯦ ꯀꯩꯅꯣ
ꯀꯔꯤ ꯏꯟꯁꯥꯡ ꯊꫭꯡꯕ꯭ꯔꯣ ꯍꯧꯖꯤꯛ
ꯈꯪꯗ꯭ꯔꯤ ꯑꯩ
ꯍꯥ ꯀꯩꯅꯣ ꯈꯪꯗꯦ ꯈꯪꯗꯦ ꯉꯁꯥꯏꯅ ꯀꯥꯡꯁꯣꯏ ꯍꯥꯏ ꯑꯃꯨꯛꯅ ꯍꯧꯖꯤꯛ ꯈꯪꯗꯦ ꯍꯥꯏ ꯍꯧꯖꯤꯛ ꯉꯥꯏꯍꯥꯛ ꯂꯩꯔꯗꯤ ꯁꯥ ꯊꯣꯡꯉꯦ ꯍꯥꯏꯔꯛꯀꯗ꯭ꯔꯣ꯫
ꯑꯣꯛꯁꯥ ꯑꯣꯛꯁꯥ
ꯑꯥ ꯉꯁꯥꯏꯅ ꯀꯥꯡꯁꯣꯏ ꯍꯥꯏꯔꯒ ꯍꯧꯖꯤꯛꯅ ꯑꯣꯁꯥ ꯑꯣꯜꯂꯕꯣ
ꯎꯝ
ꯑꯣꯔꯦ ꯉꯍꯥꯛ ꯂꯩꯔꯗꯤ ꯌꯦꯟ ꯍꯥꯏꯔꯒꯅꯤꯀꯣ
ꯌꯦꯟ
ꯌꯦꯟ ꯌꯦꯟ ꯆꯥꯅꯤꯡꯗ꯭ꯔꯦ
ꯌꯦꯟ ꯍꯥꯎꯕ꯭ꯔꯣ ꯄꯣꯛ ꯍꯥꯎꯕ꯭ꯔꯣ ꯉꯥ ꯍꯥꯎꯕ꯭ꯔꯣ
ꯍꯩ ꯑꯣꯛꯅ ꯍꯦꯟꯅ ꯍꯥꯎꯕꯅꯦ ꯀꯩꯅꯣ
ꯄꯣꯛ
ꯎꯝ
ꯍꯣꯏꯅꯦ ꯄꯣꯛꯅꯗꯤ ꯍꯥꯎꯑꯦꯅꯦ ꯑꯗꯣ ꯌꯦꯟ ꯃꯐꯩꯗꯤ ꯇꯥꯎꯔꯒ ꯆꯥꯕꯗꯣ ꯍꯥꯎꯋꯦꯕ
ꯎꯝ
ꯑꯗꯨꯗꯣ ꯌꯨꯝꯒꯤ ꯂꯣꯀꯦꯜꯒꯤ ꯌꯦꯟꯗꯤ ꯆꯥꯅꯤꯡꯗꯕ꯭ꯔꯣ
ꯆꯥꯅꯤꯡꯉꯦ ꯆꯥꯅꯤꯡꯉꯁꯨ ꯎꯄꯥꯏ ꯂꯩꯇꯦ ꯀꯃꯥꯏ ꯇꯧꯁꯦꯔꯥ
ꯈꯨꯟꯗ ꯊꯣꯛꯄ ꯀꯥꯟꯗ ꯅꯨꯡꯉꯥꯏꯅ ꯆꯥꯔꯣ ꯂꯣꯀꯦꯜꯒꯤ ꯁꯤꯡ ꯍꯥꯞ ꯑꯒ ꯀꯣꯁꯨ ꯐꯨꯠ ꯇꯧꯔꯒꯀꯣ ꯃꯍꯤ ꯊꯥꯛꯑꯒꯀꯣ ꯑꯁ ꯍꯥꯎꯕꯗꯣ
ꯑ
ꯌꯦꯟꯗꯤ ꯌꯥꯝ ꯂꯩꯗ ꯄꯤꯔꯛꯀꯦ
ꯎꯝ ꯏꯁ ꯑꯁꯦꯡꯕ꯭ꯔꯥ
ꯍꯣꯏ ꯄꯤꯔꯛꯀꯦ ꯄꯤꯔꯛꯀꯦ ꯅꯪ ꯂꯥꯛ ꯄꯀꯥꯟꯗꯀꯣ ꯌꯦꯟ ꯈꯛꯇ ꯅꯠꯇꯦ
ꯑꯁꯦꯡꯕ꯭ꯔꯥ ꯇꯥꯕ꯭ꯔꯣ ꯍꯂꯣ ꯑꯩꯁ ꯀꯔꯤꯒꯤꯔ ꯈꯪꯗ꯭ꯔꯦꯅꯦ ꯇꯥꯕ꯭ꯔꯣ